ꯑꯁ ꯑꯩꯈꯣꯏꯒ ꯃꯅꯤꯡꯒꯤ ꯋꯥ ꯑꯉꯥꯡꯕꯁꯤꯡꯁꯦ ꯇꯞꯅ ꯉꯥꯎꯅ ꯁꯨꯝꯂꯦ ꯌꯥ
ꯌꯥꯗ꯭ꯔꯕꯅꯦ ꯑꯁ ꯑꯗꯨꯅꯀꯣ ꯑꯩꯈꯣꯏꯗꯤ
ꯀꯔꯤꯅꯣ
ꯌꯦꯡꯉꯣ ꯀꯃꯥꯏ ꯇꯧꯒꯦꯔꯥ ꯁꯤ
ꯃꯣꯏꯅ ꯃꯣꯏꯅ ꯍꯦꯟꯅꯕꯨ ꯉꯥꯡꯈ꯭ꯔꯦ ꯃꯣꯏꯕꯨ ꯉꯥꯡꯍꯜꯂꯛꯑꯅꯤ ꯁꯤꯗꯤ ꯐꯔꯁꯨ ꯐꯠꯇ꯭ꯔꯁꯨ ꯑꯈꯣꯏꯁꯤ ꯊꯕꯛꯅꯦ ꯇꯧꯔꯤꯁꯦ
ꯑꯁꯤ ꯀꯔꯃꯥꯏꯅ ꯇꯧꯁꯤꯔꯥ ꯑꯩꯈꯣꯏ ꯃꯤꯁꯤꯡꯁꯦ
ꯈꯪꯗꯦ ꯑꯄꯥꯏ ꯂꯩꯇꯦꯁꯦ
ꯃꯁꯥꯒꯤ ꯀꯥꯁꯨ ꯂꯩ ꯃꯁꯥꯒꯤ ꯀꯥꯁꯨ ꯂꯩꯇꯕꯅꯤꯅ ꯑꯩꯈꯣꯏꯗꯤ ꯔꯨꯝ ꯁꯤꯌꯔ ꯀꯥꯗꯨ ꯀꯩꯅꯣ ꯇꯧꯕꯒꯤ
ꯑꯃꯔꯣꯝꯗ ꯀꯩꯅꯣ ꯌꯨꯇ꯭ꯌꯨꯕ ꯌꯦꯡꯕꯒꯤ ꯑꯃꯨꯛ ꯂꯥꯡꯈꯠꯂꯛꯀꯅꯤ ꯑꯃꯨꯛꯀ ꯅꯌꯨꯁ ꯌꯦꯡ ꯕꯒꯤ ꯑꯃꯨꯛ ꯉꯥꯡꯈꯠꯂꯛꯀꯅꯤ
ꯑꯗꯨꯝ ꯑꯩꯅ ꯑꯩꯅ ꯄꯩꯁꯥꯒꯤꯅꯦ ꯍꯥꯏꯔ ꯗꯤ ꯈ꯭ꯔ ꯑꯃꯨꯛꯀ ꯇꯨꯃꯤꯟꯅ ꯂꯩꯒꯅꯤ
ꯍꯣꯏ ꯍꯣꯏ ꯑꯗꯣ ꯈꯪꯗꯦ ꯃꯣꯏꯁꯨ ꯁꯤꯒꯨꯝꯕ ꯗ꯭ꯌꯨꯇꯤꯁꯦ ꯈ꯭ꯔ ꯄꯤꯗ꯭ꯔꯗꯤ ꯌꯥꯔꯣꯏꯗꯣ ꯑꯣꯖꯥꯅꯤ ꯑꯗꯨ ꯄꯩꯁꯥ ꯄꯩꯁꯥꯒꯤ ꯄꯩꯁꯥꯒꯤ ꯉꯥꯏ ꯉꯥꯏꯈꯣ ꯉꯥꯏꯈꯣ ꯄꯩꯁꯥꯒꯤ ꯋꯥꯔꯤ ꯁꯥꯕ ꯌꯥꯗꯦ ꯁꯤꯗ ꯌꯥꯝꯅ ꯂꯨꯕꯅꯤ ꯋꯥꯔꯤ ꯈꯔ ꯐꯖꯕ ꯄꯨꯊꯣꯔꯛꯑꯣꯅꯦ
ꯑꯩꯒꯤ ꯍꯧꯖꯤꯛꯈꯛ ꯅꯨꯄꯤ ꯑꯃꯒ ꯋꯥꯔꯤ ꯁꯥꯟꯅꯩꯌꯦꯕ
ꯑꯩꯅ ꯑꯩꯅ ꯑꯁ ꯑꯩꯗꯤ ꯑꯇꯣꯞꯄ ꯃꯤꯒ ꯈꯪꯅꯗꯕ ꯃꯤꯒꯁꯨ ꯁꯥꯟꯅꯕꯗꯨ ꯇꯟꯕꯅꯤꯅ ꯑꯩꯗꯤ ꯑꯝ ꯌꯥꯝꯅꯁꯨ ꯍꯩꯒꯗꯧꯕ ꯃꯥꯥꯟ ꯗꯦ ꯍꯥꯏꯕ ꯑꯩꯅ ꯑꯗꯨꯒ ꯃꯥꯅ ꯄꯪꯇꯧ ꯇꯧꯋꯣ ꯄꯉꯥꯡ ꯉꯥꯡꯉꯣ ꯍꯥꯏꯌꯦ ꯑꯗꯣ ꯉꯔꯥꯡꯁꯦ ꯎꯝ
ꯏꯁꯩ ꯏꯁꯩ ꯁꯛꯑꯦ ꯍꯥꯏꯕꯕꯁꯤ ꯐꯥꯒꯤꯔꯣ ꯃꯤ ꯏꯁꯩ ꯁꯛꯑꯁꯨ ꯌꯥꯏ ꯍꯥꯏꯔꯤ
ꯑꯗꯣ ꯉꯔꯥꯡꯁꯦ ꯑꯗꯨ ꯅꯨꯄꯤꯗꯣ ꯑꯉꯥꯡ ꯑꯃꯒ ꯁꯥꯟꯅꯕ ꯐꯪꯉꯦ ꯍꯥꯏꯌꯦ ꯑꯗꯨ ꯃꯥꯁꯦ ꯀꯔꯤ ꯀꯔꯤ ꯇꯧꯕ꯭ꯔꯥ ꯍꯥꯏꯔꯒ ꯅꯨꯃꯤꯠ ꯆꯨꯞ ꯄ ꯂꯧ ꯁꯨꯕ ꯆꯠꯂꯦ ꯍꯥꯏꯌꯦ ꯑꯗꯨ ꯃꯥꯒꯤ ꯂꯧ ꯁꯨꯕꯒꯤ ꯋꯥꯔꯤ ꯁꯥꯟꯅꯕꯒꯤ ꯃꯥ ꯃꯥꯗꯤ ꯑꯗꯨ ꯍꯦꯟꯅ ꯐꯈ꯭ꯔꯦ
ꯂꯧ ꯁꯨꯕꯒꯤ ꯋꯥꯔꯤ ꯁꯥꯟꯅꯕꯒꯤ
ꯁꯇꯦꯇꯁꯇ ꯀꯩ ꯍꯥꯏꯕ ꯁꯤꯃꯨꯛ ꯐꯕ ꯂꯩꯇ꯭ꯔꯦ ꯂꯩꯁꯥꯕꯤꯁꯨ ꯋꯥꯔꯤ ꯁꯥꯕ ꯄꯩꯁꯥꯁꯨ ꯐꯪꯕ ꯀꯥꯏꯅ
ꯑꯩꯃꯥ ꯑꯗꯨ ꯍꯟꯗꯛꯁꯦ ꯈ꯭ꯔ ꯈ꯭ꯔ ꯑꯝ ꯅꯦꯠꯋꯥꯔꯛ ꯁꯦ ꯈꯔ ꯈꯔ ꯋꯥꯔꯤ ꯁꯥꯕ ꯃꯇꯝꯗ ꯅꯦꯠꯋꯥꯛ ꯈꯔ ꯈꯔ ꯇꯠꯄ ꯃꯥꯜꯂꯦꯕ ꯃꯣꯏꯁꯦ
ꯎꯝ ꯎꯝ
ꯑꯗꯨꯒꯤ ꯒ꯭ꯔꯨꯞꯇ ꯏꯃꯥꯟꯕꯤꯅ ꯊꯥꯔꯒ ꯂꯩ ꯕꯅꯦ ꯅꯨꯡꯁꯤꯅꯕꯒꯤ ꯃꯥꯔꯤꯁꯦ ꯈ꯭ꯔ ꯈ꯭ꯔ ꯑ ꯂꯨꯕ ꯍꯧꯔꯦ ꯍꯥꯏꯔꯗꯤ ꯅꯦꯠꯋꯔꯛꯁꯤꯅ ꯑꯁꯤꯒꯤ ꯑꯦꯞꯀꯤ ꯅꯦꯠꯋꯔꯛꯁꯤꯅ ꯃꯔꯤꯗꯣ ꯇꯥꯍꯜꯂꯦ ꯍꯥꯏ
ꯖꯥꯅꯤ
ꯍꯧꯖꯤ ꯍꯧꯖꯤꯛ ꯍꯧꯖꯤꯛ ꯃꯅꯤꯡ ꯃꯅꯤꯡꯗꯒꯤ ꯀꯟꯅ ꯍꯧꯖꯤꯛ ꯉꯥꯡ ꯍꯧꯔꯦꯀꯣ ꯑꯃꯨꯛꯀ ꯉꯥꯛꯇꯪ ꯇꯞꯅ ꯉꯥꯡꯉꯣ ꯍꯥꯏꯕꯁꯦ ꯌꯥꯗꯦ ꯍꯧꯖꯤꯛ ꯃꯅꯤꯡꯗꯒꯤ ꯀꯟꯅ ꯄꯤꯔꯒ ꯭ꯒꯌꯥ꯭ꯟ ꯁꯨꯛꯇꯥ ꯇꯥꯗꯦ ꯀꯃꯥꯏ ꯇꯧꯅꯣ ꯒꯌꯥ꯭ꯟ ꯇꯗꯦ
ꯀꯟꯅꯅꯤꯑꯣꯏꯅꯤ ꯃꯈꯣꯏꯒꯤꯗꯃꯛ ꯀꯥꯅꯅꯤꯉꯥꯏꯅꯦ ꯍꯥꯏꯕꯁꯨ ꯈꯪꯗꯦꯕ ꯁꯤ
ꯖꯩ ꯒ꯭ꯌꯥꯁ ꯂꯩꯇꯕꯩ ꯋꯥꯔꯤ ꯍꯧꯈ꯭ꯔꯦ
ꯑꯣ ꯑꯩꯗꯤ ꯐꯣꯟ ꯐꯣꯟꯁꯦ ꯑꯩꯒꯤ ꯐꯣꯟ ꯅꯠꯇꯦꯕ ꯄꯥꯏꯔꯤꯁꯦ
ꯎꯝ ꯎꯝ ꯎꯝ
ꯍ ꯑꯗꯨꯒ ꯑꯩꯒꯤ ꯐꯣꯟꯗꯒꯤ ꯑꯃꯨꯛꯀ ꯑ ꯑꯁ ꯑꯩꯁꯦ ꯀꯃꯥꯏꯅ ꯀꯔꯤ ꯍꯥꯏꯁꯤꯔꯥ ꯑꯦꯛꯖꯥꯝ ꯂꯩꯌꯦꯅꯦꯍꯦ ꯀ꯭ꯌꯥꯝ ꯍꯟꯗꯒꯦ
ꯑꯩ ꯍꯟꯗꯛ ꯑꯦꯁ ꯑꯦꯁ ꯁꯤꯒꯤꯗꯨꯅ ꯇ꯭ꯔꯥꯏ ꯇꯧꯗ꯭ꯔꯣ
ꯑꯦ ꯑꯦꯛꯖꯝ ꯑꯦꯛꯖꯝꯗꯤ ꯑꯩ ꯊꯥꯗ꯭ꯔꯤ ꯑꯄ꯭ꯂꯥꯏꯁꯨ ꯇꯧꯗꯦ ꯊꯥꯖꯨ ꯊꯥꯗ꯭ꯔꯦ
ꯑꯗꯨ ꯀꯃꯥꯏꯅ ꯇꯧꯗꯧꯔꯤ ꯗꯨ ꯀꯔꯤ ꯀꯔꯤ ꯍꯣꯠꯅꯅꯤꯡꯉꯤ ꯑꯗꯨꯗꯤ
ꯈꯪꯗꯦꯅꯦ ꯀꯣꯛꯀ ꯈꯔ ꯆꯥꯟꯅꯗꯕ ꯌꯥꯏ ꯑꯩꯁꯦ ꯑꯦꯛꯖꯥꯝꯁꯨ ꯊꯗꯕ ꯍꯣꯏ
ꯅꯣꯏ ꯀꯥꯡꯕꯨꯁꯦ ꯀꯃꯥꯏ ꯇꯧꯁꯤꯔꯥ ꯈꯪꯗ꯭ꯔꯦꯅꯦ ꯑꯦꯛꯖꯥꯝꯁꯦ ꯑꯩꯁꯦ ꯀꯣ ꯅꯍꯥꯟ ꯑꯩꯁꯦ ꯒ꯭ꯔꯦꯖꯨꯑꯦꯁꯟ ꯍꯦꯛ ꯂꯣꯏꯔꯒ ꯑꯦꯁ ꯕꯤ ꯑꯥꯏꯒꯤ ꯀ꯭ꯂꯥꯔꯛꯀꯤ ꯊꯥꯕꯅꯦꯕ ꯑꯗꯨ ꯃꯇꯝꯗ ꯑꯩꯗꯨ ꯊꯔꯇꯤꯁ ꯊꯔꯇꯤ ꯁꯤꯛꯁ ꯄꯣꯏꯟ ꯁꯦꯕꯦ
ꯊꯥꯔꯇꯤ ꯁꯤꯛꯁ ꯄꯣꯏꯟ ꯁꯚꯦꯟ ꯐꯪꯕꯗꯣ ꯑꯩꯈꯣꯏꯒꯤ ꯑꯦꯁ ꯇꯤ ꯀꯠ ꯑꯣꯐ ꯇꯣ ꯊꯥꯔꯇꯤ ꯁꯦꯚꯦꯟ ꯑꯣꯏ ꯄꯣꯏꯟ ꯑꯍꯨꯝ ꯈꯛ ꯋꯥꯠꯄ ꯖꯤꯔꯣ ꯄꯣꯏꯟ ꯑ ꯍꯨꯝ ꯗꯦꯁꯤꯃꯦꯜ ꯄꯣꯏꯟꯅꯦꯕ ꯋꯥꯠꯂꯤꯁꯦ ꯑꯗꯨꯒ ꯃꯊꯪ ꯃꯊꯪꯒꯤ ꯆꯍꯤꯗ ꯑꯩꯁꯦ ꯑꯁ ꯑꯩꯈꯣꯏ ꯑꯦꯁ ꯇꯤ ꯁꯦ ꯑꯁꯤꯃꯨꯛ ꯂꯣ ꯑꯣꯏꯔꯝꯃꯗꯤ ꯃꯊꯪ ꯆꯍꯤ ꯑꯩꯁꯦ ꯐꯖꯟꯅ ꯂꯥꯏꯔꯤꯛ ꯄꯔꯥ ꯊꯥꯔꯦꯕ ꯑꯗꯨꯔ ꯐꯤꯐꯇꯤꯔ ꯀ꯭ꯌꯥꯃꯨꯛ ꯀ꯭ꯌꯥꯔꯛ ꯐꯪꯉꯦꯕ ꯑꯗꯨꯒ ꯑꯗꯨ ꯆꯍꯤꯒꯤ ꯀꯠ ꯑꯣꯞꯇꯣ ꯁꯤꯛꯁꯇꯤ ꯇꯨ ꯑꯣꯏꯈ꯭ꯔꯕ
ꯑ ꯍꯣ
ꯑꯗꯨꯒꯤ ꯐꯤꯐꯇꯤꯗꯣ ꯃꯃꯥꯡ ꯆꯍꯤꯒꯤꯗ ꯐꯪꯔꯝꯃꯗꯤ ꯀꯌꯥꯃꯨꯛꯁꯨ ꯐꯔꯝꯒꯦꯔꯥ ꯍꯥꯏꯅꯀꯣ ꯑꯁ ꯆꯥ ꯂꯥꯛꯄꯁꯦ ꯆꯍꯤ ꯆꯍꯤꯒꯤꯗꯤ ꯇꯣꯡꯉꯥꯜꯂꯦꯕ
ꯎꯝ ꯎꯝ ꯎꯝ ꯑꯗꯣ ꯀꯣꯏꯁꯟꯒꯤ ꯂꯦꯕꯦꯜꯗꯤ ꯀꯃꯥꯏ ꯇꯧꯒꯦ
ꯀꯣꯏꯁꯟ ꯂꯦꯕꯜꯗꯣ ꯌꯥꯝ ꯂꯥꯏꯌꯦ ꯊꯨꯅꯤ ꯉꯥꯏꯅꯦ ꯑꯈꯣꯏ ꯇꯥꯏꯝ ꯃꯦꯅꯦꯖꯃꯦꯟ ꯈꯪꯗꯕꯒꯤꯅꯦꯕ ꯁꯤ ꯑꯗꯨꯒꯤ ꯍꯧꯖꯤꯛ ꯑꯩ ꯑ ꯀꯣꯆꯤꯡ ꯆꯠ ꯑꯩꯅ ꯀꯣꯆꯤꯡ ꯆꯠꯄꯗꯨ ꯑꯥ ꯑꯈꯣꯏꯅ ꯀ꯭ꯂꯥꯁ ꯁꯕꯦꯟ ꯐꯥꯏꯕꯇꯒꯤꯅ ꯇꯦꯟ ꯃꯅꯨꯡꯗ ꯕꯦꯁꯤꯛ ꯇꯝꯕꯁꯤꯡꯗꯣ ꯑꯗꯨ ꯈꯛꯇꯪ ꯅꯦꯕ ꯑꯗꯨꯕꯨ ꯃꯈꯣꯏꯅ ꯂꯥꯏꯔꯒ ꯃꯈꯣꯏꯅ ꯂꯥꯏꯔꯒ ꯃꯤꯅꯤꯠ ꯇꯔꯥꯗ ꯑꯈꯣꯏꯅ ꯃꯤꯅꯤꯠ ꯇꯔꯥꯗ ꯍꯣꯜꯂꯝꯕ ꯁꯛꯇ ꯀꯣꯏꯁꯟꯁꯦ ꯁꯦꯀꯦꯟ ꯇꯔꯥꯗ ꯈꯣꯠꯄ ꯉꯝꯅꯤꯉꯥꯏ ꯃꯥꯏ ꯇꯥꯛꯄꯅꯦꯗ ꯑꯗꯨ ꯈꯛꯇꯪꯅꯦꯕ ꯀꯣꯠꯆꯤꯡꯗ ꯇꯝꯕꯗꯨ ꯑꯗꯣ ꯑꯗꯨ ꯀꯣꯏꯁꯟꯁꯤꯡꯗꯣ ꯂꯥꯏꯌꯦ ꯂꯣꯏꯅꯃꯛ ꯑꯦꯇꯦꯝ ꯇꯧꯕ ꯉꯝꯒꯅꯦꯕ ꯑꯗꯨꯕꯨ ꯃꯇꯝ
ꯃꯇꯝꯗꯨꯅꯦꯕ ꯎꯝ ꯎꯝ
ꯑꯗꯨ ꯑꯗꯨꯒꯤꯅꯦ ꯇꯥꯏꯝ ꯃꯦꯅꯦꯖꯃꯦꯟ ꯂꯩꯇ꯭ꯔꯗꯤ ꯌꯥꯗꯦꯕ ꯑꯗꯨꯒꯤ ꯑꯁ ꯂꯣꯏꯕ ꯖꯥꯠꯅꯤꯍꯦ ꯏꯪꯂꯤꯁꯀꯨꯝꯕꯗꯤ ꯁꯣꯂꯤꯠ ꯁꯣꯂꯤꯠ ꯉꯝꯃꯦꯀꯣ ꯐꯠ ꯄꯥꯔꯒ ꯐꯠ ꯈꯟꯕ ꯉꯝꯕꯅꯤꯅ ꯑꯆꯨꯝꯕ ꯅꯇ꯭ꯔꯣ ꯁꯦꯀꯦꯟ ꯑꯃꯗ ꯑꯗꯨꯕꯨ ꯃꯦꯠꯁ ꯀꯨꯝ ꯃꯦꯠꯁ ꯀꯥ ꯔꯤꯖꯅꯤꯡꯁꯤꯗꯤ ꯀꯣ ꯔꯤꯖꯅꯤꯡꯁꯤꯗꯤ ꯑꯈꯣꯏꯅ ꯎꯝ ꯀꯔꯤ ꯁꯤ ꯁꯤꯇꯤꯡ ꯑꯦꯔꯦꯟꯖꯃꯦꯟ ꯑꯈꯣꯏꯒꯤꯗꯣ ꯑꯈꯣꯏꯅ ꯁꯤꯇꯤꯡ ꯑꯦꯔꯦꯟꯖꯃꯦꯟꯗ ꯑꯃꯛ ꯇꯧ ꯏꯕꯅꯦꯕ ꯑꯗꯨ ꯀꯣꯏꯁꯟ ꯑꯃꯗ ꯃꯤꯅꯤꯠ ꯑꯃ ꯐꯥꯎ ꯐꯪꯗ꯭ꯔꯗꯤ ꯑꯗꯨ ꯌꯦꯛꯔꯤꯉꯩꯗ ꯃꯤ ꯃꯤꯅꯤꯠ ꯑꯃ ꯍꯦꯟꯈ꯭ꯔꯦꯕ
ꯎꯝ
ꯑꯗꯨ ꯑꯣꯏꯔꯗꯤ ꯃꯇꯝꯗꯣ ꯂꯩꯇꯦꯕ ꯑꯗꯨꯒꯤ ꯑꯁ ꯈꯪꯗꯦ ꯑꯗꯨꯕꯨ ꯑ ꯀꯔꯤꯅꯣꯒꯤꯁꯤꯅ ꯑꯥ ꯁꯤ ꯕꯦꯡꯀꯤꯡꯒꯤꯁꯤꯅ ꯀꯣꯏꯁꯟꯗꯣ ꯑ ꯇꯧꯍꯧꯗꯕꯗꯣ ꯑ ꯇꯧꯍꯧꯗꯕꯗꯣ ꯅꯠꯇ꯭ꯔꯒ ꯑ ꯃꯈꯣꯏꯁꯦ ꯑ ꯁꯕꯖꯦꯛ ꯑꯃ ꯑꯍꯨꯝ ꯄꯤꯌꯦꯅꯀꯣ ꯑꯗꯨꯗ ꯑ ꯐꯥꯁꯇꯥ ꯏꯪꯂꯤꯁꯀꯤ ꯇꯧꯋꯦ ꯍꯥꯏꯔꯁꯦꯕ ꯏꯪꯂꯤꯁꯀꯤ ꯇꯧꯕ ꯂꯣꯏꯔꯒ ꯏꯪꯂꯤꯁ ꯀꯤꯗꯣ ꯇꯥꯏꯃ ꯇꯥꯏꯃ ꯇꯥꯢꯃꯔ ꯄꯤꯕꯗꯣ ꯃꯣꯏꯅ ꯑꯗꯨ ꯐꯠ ꯂꯣꯏꯔꯒ ꯏꯪꯂꯤꯁꯇ ꯑꯃꯨꯛꯀ ꯆꯠꯄ ꯌꯥ ꯗ꯭ꯔꯦꯕ ꯑꯗꯨꯕꯨ ꯑꯦꯁ ꯑꯦꯁ ꯁꯤꯒꯤꯗꯤ ꯅꯨꯡꯉꯥꯏꯕ ꯑꯃꯅ ꯅꯪ ꯔꯤꯖꯅꯤꯡꯒ ꯏꯪꯂꯤꯁ ꯑ ꯏꯁ ꯏꯪꯂꯤ ꯂꯤꯁꯀꯥ ꯑꯁꯤ ꯖ ꯖꯦꯟꯅꯔꯦꯜ ꯅꯣꯂꯦꯁ ꯇꯣ ꯑꯗ ꯔꯤꯖꯅꯤꯡ ꯃꯔꯤ ꯂꯩꯌꯦꯅ ꯑꯗꯨꯗ ꯑꯈꯣꯏꯅ ꯐꯖꯅ ꯄꯥꯕ ꯁꯕꯖꯦꯛ ꯇꯨ ꯆꯨꯁ ꯇꯧꯔꯒ ꯑꯗꯨ ꯍꯟꯅ ꯆꯠꯂꯒ ꯑꯃꯨꯛꯀ ꯇꯧꯕ ꯌꯥꯏꯑꯕ ꯑꯗꯨꯒꯤ ꯈꯔ ꯐꯕ ꯑꯦꯁ ꯑꯦꯁ ꯁꯤ ꯅꯪꯅ ꯏꯪꯂꯤꯁ ꯀꯥ ꯖꯦꯅꯔꯦꯜ ꯅꯣꯂꯦꯖ ꯀꯥ
ꯀꯩ ꯀꯩ ꯑꯁꯤ ꯑꯦꯁ ꯑꯦꯁ ꯁꯤꯒꯤ ꯑꯃꯨꯛ ꯊꯥꯒꯦꯇꯧꯕ꯭ꯔꯣ ꯍꯟꯗꯛꯀꯥꯟꯗꯤ
ꯍꯣꯏ ꯊꯥꯒꯅꯤ ꯑꯗꯨꯒ ꯑꯦꯁ ꯕꯤ ꯑꯥꯏ ꯄꯤꯌꯣꯒꯤꯁꯨ ꯊꯥꯒꯅꯤ ꯂꯥꯏꯔꯤꯛꯇꯤ ꯄꯥꯗꯕ
ꯇꯨꯝꯕꯒꯤ ꯀꯝꯄꯤꯇꯤꯁꯟ ꯌꯥꯎꯔꯤꯌꯦ ꯑꯩ ꯍꯟꯗꯛ
ꯀꯔꯤ ꯅꯣꯏ ꯂꯥꯏꯔꯤꯛꯅ ꯆꯥꯒꯗꯧꯕ ꯃꯤꯁꯤꯡꯁꯤꯅꯦ
ꯑꯁ ꯇꯨꯝ ꯇꯨꯝꯕꯗ ꯇꯨꯝꯕꯗ ꯍꯧꯖꯤꯛ ꯇꯨꯝꯃꯣ ꯍꯥꯏꯔꯁꯨ ꯇꯨꯝꯕꯅꯤ ꯑꯩ
ꯑꯍ ꯍ ꯍ
ꯑꯁꯦꯡꯕꯅꯦ ꯀꯣꯔꯤꯌꯥꯒꯤ ꯇꯨꯝꯕꯒꯤ ꯑꯃ ꯂꯩꯕꯗꯣ ꯀꯝꯄꯤꯇꯤꯁꯟ ꯂꯩꯕꯗꯣ ꯑꯗꯨꯗ ꯌꯥꯎ
ꯑꯦ ꯍ ꯍ ꯍ ꯑꯗꯨꯒꯨꯝꯕꯗꯨꯗꯤ ꯑꯩꯈꯣꯏꯁꯨ ꯌꯥꯝꯅ ꯁꯣꯟꯕ ꯑꯣꯏꯔꯣꯏ ꯗ
ꯑꯗꯨ ꯇꯨꯝꯕ ꯅꯨꯡꯉꯥꯏꯕꯁꯤ ꯀꯔꯤꯅꯣ ꯂꯥꯏꯔꯤꯛ ꯄꯥꯕ ꯃꯇꯝ ꯑꯣꯏꯔꯦ ꯍꯥꯏꯔꯒ ꯇꯨꯝꯕ ꯅꯨꯉꯥꯏꯔꯛꯄꯁꯦ ꯀꯔꯤꯅꯣ
ꯅꯨꯃꯤꯗꯥꯡ ꯋꯥꯉꯥꯡ ꯍꯜꯂꯣ
ꯈꯔ ꯈꯔ ꯉꯥꯡꯕꯤꯌꯣꯍꯦ ꯕꯦꯛꯒ꯭ꯔꯥꯟ ꯈꯔ ꯇꯥ ꯕꯦꯛꯒ꯭ꯔꯥꯎ ꯈꯔ ꯇꯥꯔꯁꯨ ꯃꯩꯇꯩ ꯂꯣꯟꯗ
ꯑꯩ ꯋꯥ ꯉꯥꯡꯅꯤꯡꯗꯔꯦ ꯕꯦꯛꯒ꯭ꯔꯥꯎꯟꯁꯦ ꯇꯥꯒꯅꯨ ꯍꯥꯏꯕ ꯅꯦꯗꯣ ꯀꯔꯤꯅꯣ ꯒ꯭ꯌꯥꯟ ꯇꯥꯗꯦ ꯑꯗꯨ ꯅꯣꯏꯒꯤ ꯅꯝꯗꯤꯂꯣꯡꯒꯤ ꯅꯣꯏꯒꯤ ꯄꯥꯔꯇꯤ ꯅꯣꯏ ꯅꯝꯗꯂꯣꯡꯒꯤ ꯄꯥꯔꯇꯤꯁꯤꯡꯗꯤ ꯀꯃꯥꯏ ꯀꯃꯥꯏꯅ ꯇꯧꯔꯤ ꯅꯣꯏ ꯐ꯭ꯔꯦꯟꯁꯤꯡ ꯆꯝꯊꯨꯏ ꯍꯣꯏ ꯑꯗꯨꯗꯒꯤ ꯎꯝꯝ ꯎꯝ ꯎꯝ ꯍꯣꯏꯅꯦ ꯃꯁꯥ ꯃꯁꯥꯒꯤꯁꯦ
ꯃꯁꯥ ꯃꯁꯥꯒꯤ ꯇꯧꯗ꯭ꯔꯗꯤ ꯍꯧꯖꯤꯛꯇꯤ ꯀꯧꯅꯔꯒ ꯆꯠꯄ ꯃꯇꯝ ꯅꯠꯇ꯭ꯔꯦꯕ
ꯍꯣꯏ ꯍꯣꯏ ꯆꯨꯝꯃꯦ ꯆꯨꯝꯃꯦ ꯑꯩꯈꯣꯏꯁꯦ ꯈꯪꯗ꯭ꯔꯤꯅꯦ ꯒ꯭ꯌꯥꯟ ꯇꯥꯗꯦꯅꯦ ꯑꯩꯁꯨ ꯀꯟꯅ ꯀꯣꯛ ꯉꯥꯎꯔꯤꯅꯦ ꯄꯨꯟꯁꯤꯁꯦ ꯑꯦꯝꯄ꯭ꯂꯣꯏ ꯑꯦꯝꯄ꯭ꯂꯣꯏꯁꯨ ꯑꯣꯏ ꯎꯝ ꯍꯥꯏꯔꯣ ꯍꯥꯏꯔꯣ
ꯃꯊꯪꯒꯤꯗꯗꯤ ꯅꯆꯦꯒꯤ ꯗꯨꯀꯥꯟꯒꯤ ꯃꯔꯤ ꯃꯔꯝꯗ ꯋꯥꯔꯤ ꯁꯥꯟꯅꯁꯦ ꯋꯥꯔꯤ ꯂꯩꯇ꯭ꯔꯦ ꯍꯝ
ꯑ ꯍ ꯍ ꯀꯥꯏꯗꯦ ꯀꯥꯏꯗꯦ ꯁꯥꯁꯤ ꯁꯥꯁꯤ
ꯅꯪꯗꯤ ꯐꯪꯕ ꯍꯧꯔꯕ꯭ꯔꯣ